ꯍꯂꯣ
ꯇꯥꯕ꯭ꯔꯣ
ꯑꯣ ꯇꯥꯗꯤ ꯇꯥꯏ ꯑꯗꯣ ꯈꯣꯟꯖꯦꯜꯗꯣ ꯈꯔꯗꯤ ꯄꯤꯛꯄ
ꯍꯧꯖꯤꯛ ꯍꯧꯔꯕ꯭ꯔꯣ
ꯍꯧꯗꯤꯦ
ꯁꯤꯗꯤ ꯍꯧꯕ꯭ꯔꯣ
ꯍꯧꯗꯤꯦ ꯑꯗꯨꯝ ꯆꯞ ꯃꯥꯟꯅꯩꯌꯦ
ꯑ ꯑꯗꯨꯗꯤ ꯉꯥꯏꯈꯣꯀꯣ ꯑꯩ ꯑꯝꯇ ꯁꯦꯝꯒꯦ
ꯍꯣꯏ ꯍꯣꯏ
ꯍꯧꯖꯤꯛ ꯍꯧꯔꯕ꯭ꯔꯥ
ꯑꯣ ꯈꯤꯇꯪꯗꯤ ꯍꯧꯒꯠꯂ ꯌꯥꯝ ꯍꯧꯕꯗꯤ ꯅꯠꯇꯦ
ꯑꯣ ꯑꯩꯒꯤꯁꯦ ꯍꯦꯛꯇ ꯅꯦꯝꯃꯤ ꯍꯥꯏ ꯀꯃꯥꯏꯅ ꯇꯧꯔꯤꯅꯣ ꯈꯪꯗꯒꯦ ꯑꯗꯨ ꯍꯧꯖꯤꯛ ꯌꯥꯔꯕ꯭ꯔꯥ
ꯈꯔ ꯆꯠ
ꯑꯣ ꯑꯣ ꯑꯣ ꯑꯩ ꯑꯩ ꯁꯨꯃꯥꯏꯅ ꯉꯥ ꯉꯥꯡꯒꯦ ꯑꯗꯨꯗꯤ
ꯍꯣꯏ ꯉꯥꯡꯕꯤꯔꯛꯑꯣ ꯅꯨꯡꯉꯥꯏꯔꯤꯕꯣ
ꯌꯥꯝ ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯑꯁ ꯅꯨꯅꯨꯡꯉꯥꯏꯔꯤꯦ
ꯀꯔꯤꯒꯤꯅꯣ ꯍꯔꯥꯎꯕ ꯃꯥꯜꯂꯤꯗ ꯅꯨꯡꯉꯥꯏꯕ ꯄꯥꯎꯒ ꯂꯩꯕ꯭ꯔꯣ
ꯂꯩꯇꯦꯗ ꯑꯗꯨ ꯁꯨꯝ ꯋꯥꯔꯒꯕꯨ ꯋꯥꯔꯒ ꯂꯩꯕ ꯍꯧꯅꯗꯦꯅ ꯁꯨꯝ ꯅꯨꯡꯉꯥꯏꯊꯣꯛꯏꯅꯦ
ꯍꯅꯦ ꯑꯗꯨ ꯀꯩꯅꯣ ꯃꯪꯒꯦ ꯇꯣꯏꯅꯦ ꯅꯣꯏ ꯍꯧꯖꯤꯛ ꯀꯥꯟꯁꯤ ꯏꯁꯤꯡꯁꯤ ꯌꯥꯝ ꯋꯥꯏꯅ ꯍꯥꯏꯌꯦ ꯏꯁꯤꯡ ꯋꯥꯔꯤꯔꯤꯁꯤꯕꯨ ꯀꯃꯥꯏꯅ ꯇꯧꯏ ꯅꯣꯏꯕꯨ ꯇꯨꯂꯨꯗꯨꯣ ꯇꯣꯏ ꯇꯣꯏꯅ ꯌꯥꯗꯦ ꯈꯣꯠꯇꯦ ꯍꯥꯏꯕ ꯑꯃꯁꯨ ꯍꯥꯏ ꯑꯗꯣ ꯅꯣꯏꯕꯨ ꯇꯨꯂꯨꯗꯣ ꯑꯐꯕ ꯑꯃ ꯁꯤꯟꯗꯣꯛꯅꯔꯒ ꯇꯧꯅꯤ ꯅꯣꯏ ꯂꯩꯔꯤꯕ ꯅꯣꯏ ꯑꯗꯨꯗ ꯂꯩꯃꯤꯟꯅꯔꯤꯕ ꯃꯈꯩ ꯑꯗꯨ ꯍꯥꯏꯅꯔꯒ
ꯍꯣꯏ ꯇꯨꯂꯨꯁꯦ ꯌꯥꯝ ꯇꯣꯏꯅ ꯌꯥꯗ꯭ꯔꯦ ꯑꯗꯨꯗꯨꯅ ꯏꯁꯤꯡꯁꯦ ꯈꯔꯁꯨ ꯋꯥꯔꯦ ꯃꯁꯥꯒꯤ ꯏꯁꯤꯡꯁꯦ ꯐꯪꯉꯤꯒ ꯐꯪꯗꯦꯒ ꯏꯁꯤꯡ ꯂꯩꯒ ꯂꯩꯇꯦꯒ ꯈꯔꯁꯨ ꯇꯧꯒꯜꯂꯦꯕ ꯑꯗꯨ ꯇꯧꯕꯗꯨꯒꯤ ꯃꯊꯛꯇꯅꯦ ꯇꯨꯂꯨ ꯏꯁꯤꯡ ꯇꯨꯂꯨꯁꯨ ꯌꯥꯗꯦ ꯏꯁꯤꯡ ꯆꯤꯡꯈꯠ ꯌꯥꯗꯦꯅ ꯍꯥꯏꯕꯁꯨ ꯃꯔꯛ ꯃꯔꯛꯇ ꯑꯗꯨꯝ ꯈꯔ ꯇꯣꯏꯅ ꯌꯥꯎꯔꯦ ꯍꯟꯗꯛꯇꯤ ꯑꯗꯨꯅꯅꯦ ꯑꯗꯣ ꯈꯪꯗꯦ ꯑꯩꯈꯣꯏꯁꯨ ꯍꯥꯏꯗꯤ ꯍꯥꯏ ꯑꯗꯨꯝ ꯍꯥꯏꯔꯤꯅꯦꯕ ꯑꯗꯨꯗ ꯑꯗꯨꯝ ꯁꯦꯡꯇꯣꯛꯄꯤꯌꯨ ꯈꯣꯠꯂꯨ ꯀꯩꯀ ꯑꯗꯩꯗꯤ ꯏꯁꯤꯡꯁꯦ ꯆꯥꯡ ꯅꯥꯏꯅ ꯐꯪꯍꯟꯕꯤꯌꯨ ꯍꯧꯖꯤꯛꯇꯤ ꯀꯥꯂꯦꯟ ꯌꯧꯔꯛꯑꯕꯅꯤꯅ ꯀꯩꯅꯣ ꯅꯨꯡꯉꯥꯏꯇꯦ ꯑꯗꯨꯝ ꯏꯔꯨ ꯅꯨꯡ ꯂꯨꯗꯅ ꯂꯩꯕ ꯈꯣꯠꯄꯁꯨ ꯌꯥꯕ ꯅꯠꯇꯦ ꯑꯗꯨꯃꯥꯏꯅ ꯑꯗꯨꯝꯕ ꯍꯥꯏꯕꯅꯦ ꯑꯗꯣ ꯈꯪꯗꯦ ꯉꯁꯤꯁꯨ ꯃꯌꯥꯝꯅ ꯀꯝꯄ꯭ꯂꯦꯟ ꯇꯧꯅꯔꯛꯑꯀꯥꯟꯗꯅꯤꯀꯣ ꯁꯦꯝꯃꯒ ꯏꯁꯤꯡꯗꯣ ꯊꯥꯔꯛꯑꯦ ꯑꯗꯨꯅ ꯍꯧꯖꯤꯛꯇ ꯊꯕꯛ ꯂꯣꯏꯗ ꯉꯥꯏꯔꯤ
ꯍꯣꯏꯅꯦ ꯑꯗꯨꯅꯤꯅꯦ ꯍꯧꯖꯤꯛꯇꯤꯝ ꯁꯨꯇꯤ ꯑꯣꯏꯕꯒꯤ ꯐꯔꯤꯅꯦ ꯑꯗꯨ ꯊꯕꯛ ꯏꯪꯈꯥꯡ ꯆꯠꯅꯔꯛꯄ ꯃꯇꯝꯗꯗꯤ ꯊꯕꯛ ꯈꯨꯗꯤ ꯈꯨꯗꯤꯡꯃꯛ ꯂꯣꯏꯅ ꯁꯣꯏꯔꯅꯤꯅꯦ ꯇꯧꯔꯤꯁꯤ ꯍꯥꯏꯗꯤ ꯍꯦꯛ ꯌꯥꯍꯧꯕꯗꯒꯤ ꯏꯁꯤꯡꯒꯤ ꯗꯔꯀꯥꯔ ꯉꯥꯛꯇꯅꯤ ꯍꯥꯏꯕ ꯃꯤꯑꯣꯏꯕꯅ ꯆꯪꯉꯤꯁꯤ ꯇꯧꯔꯤꯁꯤ ꯍꯧꯖꯤꯛ ꯐꯤꯁꯨ ꯐꯤꯖꯥꯝꯕ ꯍꯥꯏꯔꯣ ꯆꯥꯛ ꯊꯣꯡꯕ ꯊꯥꯛꯄ ꯋꯥꯍ ꯍꯥꯏꯔꯣ ꯏꯁꯤꯡꯗ ꯌꯥꯎꯗ꯭ꯔꯣꯏꯗꯤ ꯀꯔꯝꯅ ꯇꯧꯒꯅꯤ ꯇꯧꯔꯤꯁꯦ
ꯍꯣꯏ ꯑꯗꯨꯅꯦ ꯏꯁꯤꯡꯁꯦ ꯌꯥꯎꯗ꯭ꯔꯗꯤ ꯊꯕꯛꯁꯦ ꯑꯝꯇ ꯌꯥꯔꯝꯗ꯭ꯔꯦ ꯍꯥꯏꯕꯗꯤ ꯌꯥꯔꯝꯗ꯭ꯔꯦ ꯍꯥꯏꯕꯗꯤ ꯑꯩꯈꯣꯏꯗꯤ ꯏꯔꯨꯖꯗꯅ ꯀꯩ ꯅꯣꯡꯃꯒꯤ ꯑꯌꯨꯛꯇ ꯁꯨꯝ ꯊꯕꯛ ꯏꯟꯈꯥꯡ ꯂꯣꯏꯔꯒ ꯏꯔꯨ ꯐꯠꯂꯨꯊꯣꯛꯑꯒ ꯇꯧꯕ ꯅꯠꯇ꯭ꯔꯗꯤ ꯍꯩꯅꯗ꯭ꯔꯦꯕ ꯑꯗꯨ ꯁꯨꯝ ꯇꯧꯈ꯭ꯔꯕꯅꯤꯅꯅꯦ ꯉꯁꯤꯁꯨ ꯏꯗꯣ ꯂꯨꯗ꯭ꯔꯗꯤ ꯆꯥꯛꯇꯣ ꯊꯣꯡꯕꯗꯣ ꯍꯩꯅꯗꯅ ꯑꯗꯨꯝ ꯈꯥꯡꯉꯒ ꯂꯩꯔꯦ ꯁꯨꯝꯇꯤ ꯄꯨꯡꯗꯣ ꯄꯨꯡ ꯇꯔꯥꯃꯥꯊꯣꯏ ꯍꯦꯟꯖꯜꯂꯛꯄꯗꯒꯤꯩꯗꯤ ꯃꯁꯤꯗꯤ ꯃꯩꯒ ꯃꯨꯠꯈ꯭ꯔꯗꯤ ꯄꯦꯔꯥ ꯀꯥꯔꯅꯤꯅ ꯆꯥꯛꯇꯨꯗꯤ ꯎꯆꯤꯅꯥꯆꯤꯟꯅ ꯊꯣꯡꯍꯧꯔꯦ ꯑꯗꯨ ꯂꯣꯏꯔꯛꯄꯗ ꯏꯁꯤꯡꯁꯨ ꯇꯥꯔꯛꯑꯦꯅ ꯑꯃꯨꯛ ꯂꯨꯖꯔꯨꯔꯒꯅꯦ ꯇꯧꯔꯒꯅꯦ ꯆꯥꯔꯤꯅꯦ ꯑꯗꯨꯅ ꯄꯨꯡ ꯊꯦꯡꯉꯦ ꯍꯥꯏꯕ ꯊꯕꯛꯇꯣ ꯂꯣꯏꯔꯛꯄꯗꯗꯤ ꯑꯗꯣ ꯁꯨꯃꯥꯏꯅ ꯑꯗꯨꯝ ꯇꯧꯋꯦ ꯊꯕꯛ ꯏꯪꯈꯥꯡꯒ ꯆꯠꯇꯧꯕ ꯂꯩꯕ ꯑꯣꯏꯔꯗꯤ ꯂꯣꯏꯅ ꯁꯣꯏꯕꯒꯤ ꯐꯤꯕꯝꯅꯦ ꯍꯥꯏꯕ ꯑꯗꯣ ꯃꯤꯗꯧꯅ ꯏꯔꯨ ꯅꯅꯨꯡ ꯂꯨꯖꯗ꯭ꯔꯁꯨ ꯑꯗꯨꯝ ꯊꯕꯛ ꯑꯃ ꯀꯩ ꯑꯃ ꯆꯠꯊꯣꯛꯄꯗꯣ ꯍꯩꯅꯕ ꯑꯣꯏꯗꯤ ꯑꯃꯨꯛ ꯁꯨꯡ ꯐꯕ ꯑꯗꯨꯁꯨ ꯍꯩꯅꯗꯕ ꯑꯣꯏꯕꯅꯤꯅꯅ ꯌꯥꯝ ꯕꯦꯔꯥ ꯀꯥꯔꯦ ꯏꯁꯤꯡꯁꯦ ꯌꯥꯁꯜꯂꯒꯅꯦ ꯊꯝꯃꯨꯔꯦꯅ ꯈꯜꯂꯁꯨꯅꯦ ꯁꯨꯡꯇꯠ ꯑꯃꯨꯛ ꯇꯠꯂꯛꯑꯔꯣꯏ ꯑꯗꯩꯗꯤ ꯌꯥꯁꯜꯍꯧꯗ꯭ꯔꯀꯥꯟꯗꯅ ꯑꯗꯨꯝ ꯇꯠꯄꯤ ꯑꯗꯨꯃꯥꯏꯅ ꯑꯗꯨꯝ ꯇꯧꯔꯒ ꯂꯩꯔꯦ ꯍꯥꯏꯕ ꯑꯩ ꯑꯗꯨꯅꯅꯦ ꯍꯟꯗꯛꯇꯤ ꯊꯕꯛꯁꯦ ꯃꯊꯣꯡ ꯃꯔꯤ ꯑꯃ ꯈꯪꯗ꯭ꯔꯦ ꯍꯥꯏꯕ
ꯃꯥꯅꯤꯅꯦ ꯇꯧꯋꯤꯅꯦ ꯑꯩꯈꯣꯏꯁꯨ ꯏꯔꯨꯖ ꯃꯥꯏꯊꯖꯔꯒ ꯏꯁꯥꯁꯦ ꯐꯖꯅ ꯁꯦꯡꯗꯣꯛꯑꯒ ꯐꯤꯔꯣꯜꯗꯣ ꯑꯩꯈꯣꯏꯒꯤꯕ ꯑꯁꯨꯕ ꯁꯦꯠꯂꯒ ꯆꯠꯇ꯭ꯔꯒꯗꯤ ꯑꯩꯈꯣꯏꯁꯦ ꯍꯩꯅꯗꯦꯕ ꯃꯔꯨ ꯑꯣꯏꯅ ꯑꯩꯈꯣꯏꯒꯤ ꯀꯥꯂꯦꯟ ꯊꯥꯒꯤ ꯃꯇꯝꯁꯤꯗꯗꯤꯀꯣ ꯑꯩꯒꯤ ꯃꯄꯥꯟꯗ ꯍꯦꯛ ꯊꯣꯛꯎꯔꯕ ꯑꯄꯥꯕꯨ ꯍꯦꯛ ꯊꯨꯎꯔꯗꯤ ꯍꯜꯂꯛꯑꯒ ꯏꯁꯥꯁꯦ ꯑꯃꯨꯛ ꯏꯔꯨꯗ ꯃꯥꯏꯊꯖꯔꯒ ꯐꯖꯅ ꯏꯁꯥꯁꯤ ꯁꯦꯡꯗꯣꯛꯇ꯭ꯔꯒꯗꯤꯅꯦ ꯐꯃꯨꯡ ꯀꯥꯀꯠꯄꯁꯦ ꯅꯨꯡꯉꯥꯏꯇꯦꯕ ꯇꯧꯔꯤꯁꯦ ꯑꯗꯨ ꯀꯅꯥ ꯀꯅꯥꯒꯨꯝꯕ ꯈꯔꯗꯤ ꯑꯗꯨꯝ ꯅꯣꯡꯃꯒꯤ ꯑꯃꯨꯛꯇꯪ ꯂꯨꯖꯈ꯭ꯔꯦ ꯍꯥꯏꯔꯒ ꯑꯗꯨꯝ ꯌꯥꯕ ꯃꯤꯁꯨ ꯌꯥꯎꯋꯤ ꯍꯣꯏ ꯃꯣꯏꯁꯨ ꯃꯣꯏꯒꯤ ꯑꯄꯥꯝꯕꯅꯤ ꯇꯧꯔꯤꯁꯦ ꯑꯗꯨꯕꯨ ꯑꯩꯒꯤ ꯑꯣꯏꯅꯗꯤ ꯑꯗꯨꯃꯥꯏꯅ ꯑꯩ ꯃꯄꯥꯟ ꯊꯣꯛꯎꯔꯗꯤ ꯑꯅꯤꯔꯛ ꯂꯨꯖꯕ ꯌꯥꯝ ꯁꯥꯕ ꯅꯨꯃꯤꯠ ꯑꯣꯏꯔꯒꯅ ꯇꯉꯥꯏ ꯐꯗꯅ ꯑꯍꯨꯝꯂꯛ ꯂꯨꯖꯕ ꯑꯗꯨꯅꯤ ꯇꯧꯔꯤꯁꯦ ꯑꯗꯨꯒ ꯏꯁꯤꯡꯁꯤꯁꯨ ꯑꯩꯈꯣꯏꯒꯤ ꯁꯦꯡꯕꯁꯨ ꯌꯥꯝꯅ ꯁꯦꯡꯗ꯭ꯔꯦꯅ ꯇꯧꯔꯤꯁꯦ ꯍꯧꯖꯤꯛꯀꯥꯟꯁꯦ ꯑꯩꯈꯣꯏꯒꯤ ꯏꯁꯤꯡꯁ ꯆꯤꯡꯈꯠꯄ ꯃꯇꯝꯗ ꯐꯖꯅ ꯑꯩꯈꯣꯏꯒꯤ ꯃꯥꯒꯤ ꯐꯤꯖꯤꯀ꯭ꯔꯤ ꯕ꯭ꯂꯤꯦꯁꯤꯡ ꯄꯥꯎꯗꯔ ꯂꯩꯔꯤꯕꯁꯤꯡ ꯃꯍꯤꯛ ꯃꯇꯥꯏ ꯁꯤꯅꯕ ꯃꯍꯤꯛ ꯃꯇꯥꯏ ꯍꯥꯠꯅꯕꯁꯤꯡꯗꯣ ꯑꯃꯠꯇ ꯊꯥꯗꯗ꯭ꯔꯕ ꯈꯪꯗꯦꯅ ꯇꯧꯔꯤꯁꯤꯦ ꯃꯁꯤꯒꯤ ꯃꯇꯥꯡꯗꯗꯤ ꯅꯣꯏꯒꯤꯗꯤ ꯀꯃꯥꯏꯅ ꯇꯧꯋꯤ
ꯣꯏ ꯆꯞ ꯃꯥꯟꯅꯔꯤꯅ ꯍꯧꯖꯤꯛꯀꯥꯟꯗꯤ ꯏꯁꯤꯡꯁꯨ ꯌꯥꯝꯅ ꯂꯨꯕꯗꯣ ꯂꯨꯕꯒꯤ ꯆꯥꯡꯗꯣ ꯍꯟꯊꯔꯦꯕ ꯍꯥꯟꯅꯗꯤ ꯏꯔꯨ ꯂꯨꯕ ꯁꯦꯡꯛꯇꯣꯛ ꯁꯦꯡꯕ ꯇꯥꯕꯅꯦꯕ ꯇꯣꯇꯤꯒꯤ ꯏꯁꯤꯡꯅꯤ ꯍꯥꯏꯔꯒ ꯑꯗꯨꯝ ꯑꯗꯨꯃꯥꯏꯅ ꯂꯨꯅ ꯇꯥꯕꯗꯣ ꯍꯧꯖꯤꯛꯇꯤ ꯑꯣꯏꯗ꯭ꯔꯦ ꯑꯗꯨꯅꯅꯦ ꯏꯁꯤꯡꯁꯦ ꯀꯩꯝꯇ ꯍꯥꯏꯗꯤ ꯃꯍꯤꯛ ꯃꯇꯥꯡ ꯁꯤꯅꯕ ꯍꯤꯗꯥꯛ ꯂꯥꯡꯊꯛ ꯀꯩꯝꯇ ꯍꯥꯞꯇꯅ ꯑꯗꯨꯝ ꯏꯆꯝ ꯆꯝꯅ ꯀꯗꯥꯏꯗꯒꯤꯕꯨ ꯆꯤꯡꯈꯠꯂꯛꯏꯅꯣꯗꯁꯨ ꯑꯃ ꯈꯪꯗ꯭ꯔꯤꯕꯅꯤ ꯇꯧꯔꯤꯁꯦ ꯑꯗꯨ ꯏꯆꯝ ꯆꯝꯅ ꯑꯗꯨꯝ ꯆꯤꯡꯈꯠꯂꯛꯑꯒ ꯁꯤꯗ ꯁꯤꯖꯤꯟꯅꯔꯕ ꯃꯥꯜꯂꯦꯕ ꯑꯗꯨꯗꯨꯅꯅꯦ ꯏꯁꯤꯡꯁꯨ ꯌꯥꯝ ꯃꯣꯠꯂꯦ ꯃꯆꯨꯁꯨꯅꯦ ꯀꯩ ꯃꯆꯨ ꯍꯥꯏꯗꯣꯏꯅ ꯂꯩꯈꯣꯝ ꯃꯆꯨ ꯑꯣꯏꯗꯣꯏꯔꯥ ꯀꯩꯅꯣ ꯈꯪꯗ꯭ꯔꯦ ꯑꯗꯨꯃꯥꯏꯅ ꯇꯧꯋꯦ ꯑꯗꯨꯗꯨꯅꯅꯦ ꯏꯁꯥ ꯏꯔꯨꯁꯦ ꯍꯧꯖꯤꯛꯇꯤ ꯀꯥꯂꯦꯟꯒꯤ ꯀꯩꯒꯤ ꯁꯨꯝ ꯇꯤꯍꯥꯏꯒꯨꯝꯕꯤ ꯆꯨꯕ ꯈꯣꯠꯄꯁꯨ ꯇꯧꯒꯟꯕ ꯐꯨꯔꯤ ꯐ ꯈꯨꯅꯥꯏ ꯇꯧꯕ ꯃꯇꯝꯁꯨ ꯁ ꯑꯣꯏꯕꯒ ꯏꯁꯤꯡꯗꯨꯅ ꯃꯣꯠꯄ ꯌꯥꯝꯁꯨ ꯍꯥꯀꯠꯆꯕꯤ ꯈꯣꯠꯄꯤꯁꯨ ꯇꯧꯔꯤ ꯄꯣꯠꯅꯦ ꯑꯗꯨꯗꯨꯅꯅꯦ ꯑꯁꯤꯒꯨꯝꯕꯁꯤꯁꯨ ꯈꯔ ꯈꯔ ꯇꯧꯕꯤꯔꯗꯤ ꯐꯗꯧꯅꯤ ꯑꯗꯣ ꯑꯩꯈꯣꯏꯁꯦ ꯍꯥꯏꯃꯟꯗꯅꯁꯨꯅꯦ ꯏꯀꯥꯏꯔꯕ ꯑꯗꯨꯒꯤꯅꯦ ꯑꯗꯣ ꯅꯪꯅ ꯋꯥ ꯉꯥꯡꯕꯗꯣ ꯈꯤꯇꯪ ꯂꯥꯞꯊꯣꯛꯑꯒ ꯑꯣꯏꯅ ꯉꯥꯡꯉꯣ
ꯍꯣꯏ ꯍꯣꯏ ꯁꯤ ꯍꯧꯖꯤꯛ ꯇꯤ ꯌꯥꯔꯕ꯭ꯔꯣ
ꯍꯣꯏ ꯎ ꯈꯔ ꯍꯥꯏꯗꯤ ꯅꯛꯁꯟꯅꯅ ꯉꯥꯡꯕꯒꯤ ꯐꯣꯔꯣꯛ ꯐꯣꯔꯣꯛ ꯂꯥꯎꯕ ꯅꯨꯡꯁꯤꯠꯀ ꯁꯤꯠꯂꯀꯥꯟꯒꯤ ꯍꯣꯔꯣ ꯍꯣꯔꯣ ꯂꯥꯎꯕꯗꯣ ꯑꯗꯨꯃꯥꯏꯅ ꯇꯧꯕ ꯑꯗꯨꯒꯤꯅꯤ
ꯍꯣꯏ ꯍꯣꯏ ꯑꯩ ꯌꯦꯡꯉꯒ ꯉꯥꯡꯉꯛꯑꯒꯦ ꯇꯧꯔꯤꯁꯦ ꯅꯨꯡꯁꯤꯠꯁꯤꯁꯨ ꯌꯥꯝꯅ ꯁꯤꯠꯂꯦ ꯑꯩꯁꯤ ꯑꯩꯈꯣꯏꯒꯤ ꯀꯥ ꯃꯅꯨꯡꯗ ꯂꯩꯕꯁꯤꯁꯨ ꯑꯩꯈꯣꯏꯒꯤ ꯅꯨꯡꯁꯥꯁꯤ ꯌꯥꯝꯅ ꯁꯥꯕꯅꯦꯅ ꯁꯥꯕꯒꯤ ꯑꯩꯁꯤ ꯃꯊꯛꯇ ꯑꯩꯈꯣꯏꯒꯤ ꯎꯔꯨꯝ ꯅꯨꯡꯁꯤꯠ ꯂꯥꯛꯄꯁꯤꯗ ꯑꯣꯏꯅ ꯂꯩꯕꯅꯦ ꯇꯧꯔꯤꯁꯦ ꯃꯥꯅꯦꯅꯦ ꯑꯗꯨꯅꯤꯅꯦ ꯇꯧꯔꯤꯁ ꯑꯩꯈꯣꯏꯒꯤ ꯍꯧꯖꯤꯛꯇꯤ ꯅꯣꯡꯖꯨ ꯅꯨꯡꯁꯥꯒꯤ ꯃꯇꯝꯅꯤꯅꯀꯣ ꯑꯩꯈꯣꯏꯒꯤ ꯇꯨꯔꯦꯜ ꯆꯦꯜꯂꯤꯕ ꯏꯁꯤꯡ ꯑꯗꯒꯤ ꯈꯣꯡꯒꯤ ꯏꯁꯤꯡ ꯆꯦꯜꯂꯤꯕ ꯃꯈꯩꯁꯤꯁꯨ ꯑꯅꯩꯕꯁꯤ ꯑꯗꯨꯝ ꯌꯥꯎꯏ ꯍꯥꯏꯕ ꯃꯁꯤꯗꯒꯤ ꯆꯤꯡꯈꯠꯂꯛꯑꯒ ꯑꯩꯈꯣꯏꯅ ꯐꯝꯊꯍꯜꯂꯦ ꯍꯥꯏꯔꯒ ꯃꯗꯨꯒꯤ ꯐꯤꯖꯤꯒ꯭ꯔꯤ ꯍꯥꯞꯀꯗꯕꯁꯤꯡꯗꯣ ꯍꯥꯞꯄꯒ ꯑꯃꯨꯛ ꯁꯤꯖꯤꯟꯅꯒ ꯐꯒꯗꯕꯅꯤ ꯍꯥꯏꯕ ꯇꯧꯔꯤꯁꯦ ꯅꯠꯇ꯭ꯔꯕꯗꯤ ꯑꯩꯈꯣꯏꯒꯤ ꯏꯁꯥꯗ ꯑꯩꯈꯣꯏ ꯏꯁꯥ ꯁꯦꯡꯗꯣꯛꯅꯕ ꯂꯨꯖꯕ꯭ꯔꯥ ꯍꯥꯏꯕꯕꯨ ꯑꯣꯟꯅ ꯇꯩꯅꯕꯗ ꯑꯣꯏꯅ ꯏꯁꯥꯥꯁ ꯍꯦꯟꯅ ꯃꯣꯠꯄꯒꯤ ꯑꯗꯨꯃꯥꯏꯅ ꯃꯇꯥꯡꯗꯣ ꯂꯩꯕ ꯑꯣꯏꯅ ꯇꯧꯔꯦꯅ ꯇꯧꯔꯤꯁꯦ
ꯍꯣꯏ ꯑꯗꯨꯅꯦ ꯑꯗꯣ ꯎꯝ ꯍꯣꯏ ꯅꯣꯡꯖꯨ ꯅꯣꯡꯖꯨ ꯄꯟꯊꯥꯅꯤ ꯏꯁꯤꯡ ꯅꯩꯕ ꯈꯣꯠꯄ ꯇꯧꯕ ꯍꯥꯏꯁꯦ ꯃꯍꯧꯁꯥꯅꯦ ꯑꯗꯣ ꯍꯧꯖꯤꯛ ꯍꯧꯖꯤꯛꯀꯤ ꯑꯣꯏꯅꯗꯤ ꯑꯩꯈꯣꯏ ꯁꯤꯗꯗꯤ ꯅꯣꯡꯁꯦ ꯇꯥꯐꯝ ꯊꯣꯛꯄ ꯆꯥꯡꯗꯣ ꯇꯥꯗ꯭ꯔꯤꯕ ꯍꯧꯖꯤꯛ ꯅꯣꯡꯖꯨ ꯄꯟꯊꯥ ꯌꯧꯔꯛꯑꯦ ꯍꯥꯏꯕ ꯋꯥꯅꯦꯕ ꯑꯗꯨꯗꯨꯅ ꯏꯁꯤꯡ ꯃꯩ ꯏꯁꯤꯡ ꯌꯥꯝꯅ ꯍꯦꯟꯅ ꯅꯩꯕ ꯃꯣꯠꯄ ꯑꯗꯨꯒꯤ ꯑꯣꯏꯔꯣꯏꯗꯣꯏꯅꯦꯕ ꯅꯣꯡ ꯌꯥꯝ ꯀꯥ ꯍꯦꯟꯅꯕ ꯇꯥꯔꯗꯤ ꯏꯁꯤꯡꯗꯣ ꯐꯪꯗꯦꯅ ꯑꯣꯏꯅꯕꯨ ꯍꯥꯏꯔꯛꯀꯅꯦꯕ ꯏꯁꯤꯡ ꯏꯆꯥꯎ ꯊꯣꯛꯄꯒꯤ ꯑꯗꯣ ꯍꯧꯖꯤꯛꯇꯤ ꯑꯗꯨ ꯌꯧꯅ ꯑꯗꯨꯒꯤ ꯆꯥꯡ ꯌꯧꯗ꯭ꯔꯤꯕꯅꯦꯕ ꯑꯗꯨꯅ ꯑꯩꯈꯣꯏꯅ ꯍꯥꯏꯅꯤꯡꯉꯤꯅ ꯏꯁꯤꯡꯗꯣ ꯑꯔꯨꯕꯁꯨ ꯐꯪꯍꯟꯗ ꯑꯅꯩꯕ ꯑꯣꯏꯅ ꯐꯪꯕꯁꯤꯐꯥꯎꯗ ꯇꯤꯠꯇ ꯇꯤꯠꯇ ꯅꯣꯡꯃꯒꯤ ꯑꯌꯨꯛꯇ ꯑꯃ ꯅꯨꯡꯗꯥꯡ ꯋꯥꯏꯔꯝꯗ ꯑꯃ ꯆꯤꯡꯈꯠꯀꯗꯕ ꯄꯣꯠꯇꯣ ꯑꯃꯨꯛ ꯈꯛꯇꯪ ꯆꯤꯡꯈꯠꯂꯒ ꯇꯣꯛꯑꯦꯕ ꯃꯤꯁꯨ ꯌꯥꯝꯅ ꯂꯩꯕ ꯅꯠꯇꯦ ꯑꯗꯣ ꯇꯠꯐꯝ ꯊꯣꯛꯇꯕꯅꯦꯕ ꯑꯗꯣ ꯏꯁꯤꯡꯒꯤ ꯃꯇꯥꯡꯁꯦ ꯌꯥꯝ ꯉꯥꯡꯅꯕꯒꯤꯅꯦ ꯇꯜꯂꯛꯑꯕꯗꯣ ꯃꯤꯁꯤꯡꯁꯦ ꯑꯗꯨꯗꯨꯅ ꯉꯝꯅ ꯑꯗꯨꯝ ꯌꯥꯅ ꯌꯥꯅꯕ ꯄꯪꯍꯤꯡꯗ ꯍꯤꯡꯅꯕꯒꯤ ꯑꯣꯏꯅ ꯇꯧꯔꯛꯑꯕꯗꯣ ꯑꯗꯨ ꯇꯧꯔꯦꯕ ꯑꯗꯣ ꯍꯧꯖꯤꯛꯇꯤ ꯑꯃꯨꯛ ꯇꯉꯥꯏ ꯐꯗꯅ ꯁꯨꯇꯤ ꯃꯇꯝꯁꯨ ꯑꯣꯏꯕꯅꯤꯅ ꯏꯁꯥ ꯏꯁꯥꯒꯤ ꯆꯥꯛ ꯏꯁꯤꯡꯁꯨ ꯊꯣꯡꯅꯕꯅꯤꯅꯅꯦ ꯏꯁꯤꯡꯁꯦ ꯇꯥꯗꯕꯗꯁꯨ ꯁꯨꯡꯌꯥ ꯌꯥꯗꯕꯅꯦꯕ ꯑꯗꯣ ꯃꯤ ꯈꯔ ꯑꯃꯗꯤ ꯈꯣꯡ ꯃꯅꯨꯡ ꯆꯪꯅꯤꯡꯕ ꯈꯣꯡ ꯍꯥꯝꯅꯤꯡꯕ ꯌꯥꯎꯔꯛꯄ ꯀꯥꯟꯗꯣ ꯏꯁꯤꯡꯗꯣ ꯎꯄꯥꯏ ꯁꯨꯡꯂꯩ ꯂꯩꯇꯗꯅ ꯊꯛꯅꯕ ꯂꯩꯔꯒ ꯊꯝꯕ ꯏꯁꯤꯡꯗꯨꯅ ꯁꯤꯖꯤꯟꯅꯩꯌꯦꯅ ꯍꯥꯏꯅꯔꯤꯅꯤꯅꯦ
ꯃꯥꯅꯤꯅꯦ ꯆꯨꯝꯃꯤꯅꯦ ꯇꯧꯔꯤꯁꯦ ꯍꯥꯏꯕꯗꯤꯀꯣ ꯇꯧꯗꯕꯗꯤ ꯌꯥꯗꯕꯅꯤꯅ ꯑꯗꯨꯒꯨꯝꯕ ꯈꯣꯡ ꯍꯥꯝꯅꯤꯡꯉꯛꯄ ꯍꯥꯏꯗꯤ ꯑꯩꯈꯣꯏ ꯃꯍꯧꯁꯥꯒꯤ ꯀꯩꯅꯣꯅꯦ ꯑꯗꯨꯗꯤ ꯃꯍꯧꯁꯥꯅ ꯀꯧꯔꯛꯄ ꯑꯩꯈꯣꯏꯅ ꯁꯣꯏ ꯁꯣꯏ ꯐꯗ꯭ꯔꯕ ꯁꯣꯏꯕ ꯌꯥꯗ꯭ꯔꯕ ꯄꯣꯠꯅꯤꯅ ꯃꯗꯨ ꯇꯧꯅꯤꯡꯉꯛꯄ ꯄꯄ ꯃꯇꯝꯗꯗꯤ ꯑꯩꯈꯣꯏꯒꯤ ꯇꯉꯥꯏ ꯐꯗ꯭ꯔꯗꯤ ꯊꯛꯅꯕ ꯏꯁꯤꯡ ꯑꯔꯩꯕ ꯏꯁꯤꯡꯗꯨꯅ ꯑꯗꯨꯝꯃꯛ ꯇꯧꯕ ꯇꯥꯕꯅꯤ ꯅꯠꯇ꯭ꯔꯒꯗꯤ ꯀꯔꯤ ꯎꯄꯥꯏꯗꯤ ꯂꯩꯇꯧꯔꯤꯁ ꯦ ꯍꯣꯏꯅꯦ ꯃꯤ ꯌꯥꯝꯅ ꯂꯩꯕ ꯀꯥꯟꯅꯤ ꯃꯤ ꯃꯤ ꯌꯥꯝꯕꯒꯤ ꯏꯁꯤꯡꯗꯨ ꯌꯥꯝꯅ ꯁꯤꯖꯤꯟꯅꯕꯅꯤ ꯍꯥꯏꯕ ꯑꯣꯏꯔꯕꯗꯤ ꯐꯩ ꯑꯗꯨꯁꯨ ꯅꯠꯇꯕꯤꯗ ꯃꯤꯁꯨ ꯌꯥꯝ ꯌꯥꯝꯅ ꯂꯩꯇꯕ ꯍꯧꯖꯤꯛ ꯁꯨꯇꯤꯒꯤ ꯃꯇꯝꯁꯤꯗꯩ ꯆꯥꯡ ꯅꯥꯏꯅ ꯄꯤꯕꯤꯕ ꯌꯥꯏꯗꯅ ꯑꯗꯨꯒꯤ ꯃꯊꯛꯇ ꯍꯧꯖꯤꯛꯇꯤ ꯀꯥꯂꯦꯟ ꯊꯥꯒꯤ ꯃꯇꯝꯅꯤꯅ ꯃꯤ ꯃꯈꯩꯁꯤ ꯏꯔꯨꯖ ꯃꯥꯏꯊꯖꯕ ꯍꯥꯏꯕꯁꯤ ꯑꯃꯨꯔꯛ ꯑꯅꯤꯔꯛ ꯂꯣꯏꯅ ꯇꯧꯅꯔꯤꯕꯅꯤ ꯍꯥꯏꯕ ꯇꯧꯔꯤꯁꯦ ꯑꯗꯣ ꯍꯌꯦꯡ ꯏꯁꯤꯡꯗꯣ ꯌꯥꯝꯅ ꯐꯪꯗ ꯐꯪꯗꯕ ꯃꯇꯝꯗꯅ ꯂꯩꯔꯒ ꯁꯤꯖꯤꯟꯅꯕ ꯃꯇꯝꯗꯅ ꯋꯥꯔꯤ ꯑꯃ ꯑꯣꯏꯈ꯭ꯔꯒ ꯍꯧꯖꯤꯛ ꯐꯖꯅ ꯐꯪꯕ ꯃꯇꯝꯗꯗꯤ ꯆꯥꯡ ꯅꯥꯏꯅ ꯄꯤꯕ ꯌꯥꯏꯅ ꯇꯧꯔꯤꯁꯦ ꯈꯪꯗꯦꯅꯦ ꯃꯁꯤ ꯇꯧꯔꯤꯁꯦ ꯏꯁꯥ ꯏꯁꯥꯗ ꯊꯣꯛꯇ꯭ꯔꯦ ꯍꯥꯏꯕꯒꯤ ꯃꯣꯏꯁꯨ ꯂꯥꯏꯊꯣꯛꯂꯤꯕ꯭ꯔꯥ ꯅꯠꯇ꯭ꯔꯒꯅ ꯑꯗꯨꯝ ꯌꯥꯅꯕ ꯇꯧꯖꯖꯅꯤ ꯉꯥꯡꯉꯁꯨ ꯑꯩꯈꯣꯏ ꯇꯥꯕꯤꯔꯔꯣꯏ ꯑꯗꯨꯒꯨꯝꯕ ꯍꯥꯏꯕ ꯑꯗꯨꯃꯥꯏꯅ ꯈꯟꯈ꯭ꯔꯕ ꯈꯪꯗꯦꯅꯦ ꯇꯧꯔꯤꯁꯦ
ꯍꯣꯏ ꯑꯗꯨꯔ ꯈꯪꯗꯦ ꯒ꯭ꯌꯥꯟ ꯇꯥꯗ꯭ꯔꯦ ꯃꯌꯥꯝꯅꯅꯦ ꯍꯥꯏꯅꯔꯛꯑꯒ ꯇꯧꯅꯔꯛꯑꯀꯥꯟꯗ ꯈꯤꯇꯪ ꯑꯣꯏꯅ ꯆꯠ ꯇꯧꯕ ꯑꯣꯏꯅ ꯇꯧꯋꯦꯕ ꯑꯗꯣ ꯁꯨꯝ ꯑꯃꯣꯠ ꯑꯀꯥꯏꯁꯤꯅ ꯄꯩꯔꯒ ꯊꯝꯕꯗꯣ ꯑꯗꯨꯁꯨꯅꯦ ꯀꯨꯏꯔꯦ ꯂꯧꯈꯠꯄ ꯂꯥꯛꯇꯕ ꯑꯗꯨꯝ ꯍꯥꯏꯗꯤ ꯂꯦꯇ꯭ꯔꯤꯟ ꯕꯥꯠꯔꯨꯝ ꯀꯩꯀꯥꯁꯨ ꯁꯦꯡꯕ ꯂꯥꯛꯇꯕꯁꯨ ꯀꯨꯏꯔꯦ ꯑꯗꯣ ꯑꯁꯤ ꯒꯤ ꯇꯨꯂꯨ ꯌꯥꯗꯦ ꯈꯣꯠꯇꯦ ꯍꯥꯏꯅꯔꯛꯄꯗꯨꯗꯒꯤ ꯐꯣꯟ ꯇꯧꯅꯔꯃꯅꯦꯕ ꯑꯗꯨꯅ ꯂꯥꯛꯑꯦ ꯑꯗꯨꯗꯨꯒꯅꯦ ꯇꯨꯂꯨ ꯀꯩꯀꯥꯁꯨ ꯁꯦꯝꯕ ꯏꯁꯤꯡꯁꯨ ꯆꯤꯡꯈꯠꯂꯦ ꯑꯗꯨꯝ ꯃꯊꯛ ꯀꯥꯔꯛꯑ ꯃꯥꯜꯂꯦ ꯑꯃꯣꯠ ꯑꯀꯥꯏ ꯍꯨꯟꯗꯣꯛꯅꯕ ꯑꯆꯧꯕ ꯀꯩ ꯄꯥꯇ꯭ꯔꯗꯣ ꯑꯗꯨꯁꯨꯅꯦ ꯄꯨꯒꯤ ꯂꯩꯔꯝꯃꯦ ꯑꯗꯨꯅꯅꯦ ꯏꯍꯥꯡ ꯍꯥꯡꯉ ꯁꯤꯠ ꯅꯥꯟꯅ ꯂꯩꯍꯧꯔꯦ ꯉꯁꯤꯗꯤ ꯑꯗꯣ ꯑꯗꯨꯃꯥꯏꯅ ꯑꯗꯨꯝ ꯂꯩꯔꯗꯤ ꯐꯩꯗꯅ ꯀꯨꯏꯔꯛꯑꯕꯅꯤꯅ ꯍꯧꯖꯤꯛꯀꯥꯟꯗꯤ ꯃꯤ ꯆꯥꯛ ꯏꯁꯤꯡꯁꯨ ꯊꯣꯡꯅꯕꯅꯤꯅ ꯏꯟꯖꯥꯡ ꯅꯥꯄꯤꯒꯤ ꯑꯔꯦꯝ ꯑꯄꯥꯗꯨꯁꯨ ꯍꯨꯟꯇꯣꯛꯅꯔꯕꯅꯤꯅꯅꯦ ꯃꯅꯝꯗꯣ ꯅꯝꯊꯤꯔꯦꯑꯕ ꯀꯥꯂꯦꯟꯒ ꯑꯣꯏꯕꯅꯤꯅ ꯑꯗꯨ ꯑꯗꯨꯝ ꯈꯥꯡꯉꯒ ꯆꯤꯟ ꯌꯥ ꯁꯦꯡꯕꯗꯨꯗꯅꯦ ꯑꯗꯨꯝ ꯇꯧꯔꯕꯅꯤ
ꯃꯥꯅꯤꯅꯦ ꯃꯥꯅꯤꯅꯦ ꯇꯧꯔꯤꯁꯦ ꯑꯗꯨꯃꯥꯏꯅ ꯍꯥꯏꯗꯤ ꯅꯨꯃꯤꯠ ꯅꯨꯃꯤꯠꯇꯨꯒꯤ ꯃꯥꯒꯤ ꯂꯧꯐꯝ ꯊꯣꯛꯄ ꯁꯦꯡꯒꯗꯕꯁꯤꯡ ꯑꯗꯨ ꯐꯖꯅ ꯁꯦꯡ ꯇꯥꯔꯒꯗꯤ ꯀꯩꯗꯧꯕꯒꯤ ꯄꯩꯔꯒ ꯂꯩꯗꯣꯔꯤꯅꯣ ꯇꯧꯔꯤꯁꯦ ꯑꯁꯦꯡꯕ ꯃꯣꯏꯗꯁꯨ ꯑꯃꯨꯛ ꯃꯨꯛꯇ ꯑꯗꯨꯃꯥꯏꯅ ꯃꯌꯥꯝ ꯃꯌꯥꯝ ꯁꯦꯡꯕ ꯍꯥꯏꯁꯦ ꯋꯥꯏꯗꯣ ꯇꯧꯔꯤꯁꯦ ꯑꯗꯒꯤ ꯂꯩꯔꯤꯕ ꯑꯩꯈꯣꯏꯗꯁꯨ ꯑꯗꯨꯃꯥꯏꯅ ꯃꯣꯏꯅ ꯄꯩꯁꯤꯟ ꯄꯩꯁꯤꯜꯂꯒ ꯊꯝꯕꯅꯤꯅ ꯂꯩꯕꯗ ꯅꯨꯡꯉꯥꯏꯇ꯭ꯔꯦ ꯆꯤꯟꯈꯥ ꯁꯦꯡꯕ ꯃꯥꯏ ꯃꯤꯠ ꯇꯥꯐꯝꯗꯨꯗ ꯅꯥꯀꯟꯗꯨꯗ ꯑꯃꯣꯠꯄꯗꯨ ꯄꯩꯁꯤꯜꯂꯒ ꯍꯌꯤꯡ ꯏꯜꯂꯒ ꯇꯨꯃꯤꯠ ꯏꯜꯂꯒ ꯑꯗꯨꯃꯥꯏꯅ ꯂꯩ ꯇꯥꯔꯒꯗꯤ ꯑꯩꯈꯣꯏꯅ ꯏꯁꯥ ꯁꯦꯡꯗꯣꯛꯂꯤꯕ ꯑꯗꯨ ꯑꯩꯈꯣꯏꯒꯤ ꯀꯥꯟꯅꯕꯗꯤ ꯂꯥꯏꯗꯅ ꯍꯦꯟꯅ ꯏꯁꯥꯗ ꯑꯃꯥꯡꯕ ꯑꯗꯒꯤ ꯅꯨꯡꯉꯥꯏꯇꯕ ꯑꯗꯨ ꯐꯥꯎꯍꯜꯂꯤꯗꯅ ꯇꯧꯔꯛꯏꯁꯦ ꯑꯗꯨꯅꯤꯅꯦ ꯈꯪꯗꯦꯅꯦ ꯇꯧꯔꯤꯛꯔꯤꯁꯦ ꯑꯗꯨ ꯁꯤꯖꯤꯟꯅꯔꯤꯕ ꯃꯈꯩꯗꯨꯅꯁꯨ ꯈꯔ ꯈꯔ ꯐꯖꯅ ꯍꯥꯏꯗꯤ ꯑꯗꯨꯒꯨꯝꯕ ꯑꯩꯈꯣꯏꯒꯤ ꯆꯥꯛ ꯊꯣꯡꯕꯒꯤ ꯑꯔꯦꯝ ꯑꯇꯥꯏ ꯃꯈꯩꯁꯤꯡꯗꯨ ꯐꯖꯅ ꯃꯈꯥꯗ ꯍꯩ ꯊꯩꯊꯕꯤꯕ ꯅꯠꯇ꯭ꯔꯒꯅ ꯑꯩꯈꯣꯏꯒꯤ ꯄ꯭ꯂꯥꯁꯇꯤꯛꯇ ꯀꯩꯗ ꯐꯖꯅ ꯆꯦꯠꯅ ꯀꯤꯁꯤꯟꯕꯤꯔꯒ ꯍꯥꯏꯕ ꯇꯥꯔꯦ ꯑꯗꯨꯃꯥꯏꯅ ꯊꯝꯕꯤꯕ ꯑꯣꯏ ꯇꯥꯔꯒꯗꯤ ꯐꯒꯗꯕꯅꯦ
ꯍꯣꯏ ꯑꯗꯨꯅꯦ ꯑꯗꯨꯒꯅꯦ ꯁꯤꯒꯤ ꯃꯔꯛꯁꯤꯗꯅꯦ ꯍꯧꯗꯣꯡ ꯈꯔ ꯂꯩꯔꯤꯕ ꯍꯧꯗꯣꯡꯁꯤꯡꯁꯤꯅꯁꯨꯅꯦ ꯃꯍ ꯍꯦꯜꯂꯦ ꯃꯣꯠꯁꯤꯟꯕ ꯍꯦꯟꯖꯟꯕꯁꯤꯁꯨ ꯃꯊꯤ ꯈꯔ ꯐꯥꯏꯖꯤꯜꯂꯝꯅꯤ ꯑꯗꯨꯒꯅꯦ ꯑꯗꯨ ꯅꯠꯇ꯭ꯔꯒꯅ ꯁꯨꯝ ꯉꯥꯒꯨꯝꯕ ꯀꯩꯒꯨꯝꯕ ꯆꯥꯅꯕ ꯑꯣꯏꯕꯅꯤꯅꯅꯦ ꯑꯗꯨꯒꯤ ꯆꯦꯔꯪꯒꯨꯝꯕ ꯀꯩꯒꯨꯝꯕꯗꯣ ꯐꯥꯛꯇꯣꯛ ꯈꯣꯠꯇꯣꯛꯄ ꯆꯥꯏ ꯆꯥꯏꯔ ꯊꯝꯃꯝꯕꯁꯨ ꯌꯥꯎꯔꯤꯅꯤꯗꯣ ꯑꯗ ꯑꯆꯧꯕ ꯈꯔ ꯂꯩꯕꯁꯤ ꯋꯥ ꯈꯥꯡ ꯉꯝꯗ꯭ꯔꯤꯀꯥꯟꯁꯤꯗ ꯉꯔꯥꯡ ꯅꯍꯥꯟ ꯃꯆꯥ ꯈꯔ ꯑꯃꯁꯨ ꯑꯃꯨꯛ ꯄꯣꯛꯑꯦꯅ ꯇꯧꯈꯤꯕꯅꯦ ꯑꯗꯨꯗꯨꯅꯅꯦ ꯖꯤꯕꯅꯤ ꯅꯨꯡꯁꯤ ꯀꯤꯕꯝꯒ ꯈꯪꯗꯕꯗꯣ ꯃꯣꯏꯅ ꯑꯣꯏꯅ ꯑꯌꯦꯠꯄ ꯑꯣꯏꯅ ꯑꯣꯏꯍꯟꯕꯒꯤ
ꯃꯥꯅꯦꯅꯦ ꯃꯥꯅꯦ ꯇꯧꯔꯤꯁꯦ ꯃꯐꯝ ꯃꯔꯥ ꯈꯪꯗꯅ ꯑꯗꯨꯃꯥꯏꯅ ꯇꯧꯕ ꯑꯣꯏꯇꯥꯔꯒꯗꯤ ꯑꯐꯕ ꯄꯣꯠꯁꯨ ꯐꯠꯇꯅ ꯑꯗꯨꯝ ꯎꯔꯛꯀꯗꯣꯔꯤꯕꯅꯤ ꯇꯧꯔꯤꯁꯦ ꯑꯗꯨ ꯐꯔꯦ ꯅꯪꯁꯨ ꯅꯪꯊꯧ ꯈꯔ ꯇꯧꯊꯣꯛꯎꯔꯣ ꯑꯩꯁꯨ ꯉꯁꯤꯗꯤ ꯈꯔ ꯊꯕꯛꯁꯦ ꯍꯥꯡꯉꯤꯉꯩꯗ ꯉꯥꯏꯍꯥꯛꯇꯪ ꯇꯨꯝꯍꯧꯈꯤꯒꯦ
ꯍꯣꯏ ꯍꯣꯏ
ꯀꯠꯇꯗꯤ